ꯇꯥꯕ꯭ꯔꯣ
ꯇꯥꯏꯌꯦ
ꯍꯜꯂꯣ
ꯍꯜꯂꯣ
ꯇꯥꯔꯕꯣ
ꯆꯔꯦ ꯑꯁ ꯅꯪꯒꯤ ꯃꯤꯡꯁꯦ ꯑꯇꯣꯄꯥ
ꯑꯩꯒꯤ ꯃꯤꯡꯅꯦ
ꯅꯠꯇꯦ ꯑꯩꯅ ꯍꯧꯖꯤꯛ ꯀꯩꯅꯣ ꯇꯧꯈꯤꯕꯗꯣ
ꯑꯣ
ꯅꯦꯠꯋꯥꯛ ꯅꯨꯡꯉꯥꯏꯇꯕꯒꯤꯀꯣ
ꯑꯥ
ꯃꯥꯒꯤ ꯑꯣꯏꯅ ꯂꯩ ꯂꯩꯔꯦꯕ ꯀꯃꯥꯏꯅ ꯇꯧꯒꯦꯔ ꯈꯪꯗꯦ
ꯑꯉꯝ ꯅꯪꯒꯤ ꯅꯪꯒꯤ ꯅꯦꯠꯋꯥꯛꯛꯁꯦ ꯈꯔ ꯕꯦꯔꯥ ꯀꯥꯕ ꯃꯥꯜꯂꯦꯀꯣ
ꯅꯦꯋꯥꯛ ꯌꯥꯝ ꯅꯨꯡꯉꯥꯏꯇꯦ ꯃꯩ ꯂꯥꯛꯇꯦ ꯋꯥꯏ ꯐꯥꯏ ꯅꯠꯇꯕ
ꯑꯣ ꯈꯨꯟꯗ ꯂꯩꯕ꯭ꯔꯣ
ꯈꯨꯟꯗ ꯂꯩꯏꯌꯦ
ꯑꯁ ꯑꯗꯨ ꯑꯗꯨꯒꯤꯅꯤꯅꯦ ꯍꯦ
ꯑꯣ ꯔꯣꯅꯥꯜꯗꯣ ꯐꯦꯟꯗꯣ ꯌꯥꯝ ꯀꯟꯕ ꯃꯥꯜꯂꯦ ꯃꯣꯏꯗꯣ ꯑꯗꯨꯒꯤꯅꯦ
ꯑ
ꯁꯩꯇꯥꯡ ꯃꯥꯜꯂꯦ ꯃꯣꯏꯁꯦ
ꯑꯣ ꯃꯣꯏꯁꯦ ꯀꯣ
ꯑꯥ
ꯑꯣ ꯀꯩꯅꯣ ꯀꯩꯅꯣ ꯇꯧꯋꯤꯅꯦ ꯑꯁ ꯎꯝ ꯍꯥꯏꯕꯗꯤꯀꯣ ꯃꯣꯏꯗꯣ ꯀꯜꯂꯛꯄꯒꯤꯀꯣ
ꯑꯥ
ꯇꯧꯕꯤꯕ ꯃꯥꯜꯂꯦꯕꯣ ꯅꯠꯇ꯭ꯔꯒ ꯃꯩꯒꯤ ꯑ ꯀꯂꯛꯄꯒꯤ ꯃꯩꯗꯣ ꯂꯣꯏ ꯊꯨꯗꯦꯛ ꯈ꯭ꯔꯕ ꯀꯔꯤꯅꯣ ꯂꯣꯏ ꯑꯣꯏꯍꯟꯈ꯭ꯔꯥꯕ ꯀꯩꯅꯣ ꯇꯧꯕ ꯃꯥꯜꯂꯦ
ꯀꯔꯤ ꯀꯂꯛꯅꯤꯉꯥꯏ꯭ꯔꯣꯃ ꯃꯣꯏ ꯃꯦꯁꯤꯕꯨ ꯃꯁꯛꯁꯨ ꯈꯪꯕ ꯅꯠꯇꯦ
ꯑꯗꯨꯅꯦ ꯑꯗꯨꯒꯀꯣ ꯅꯠꯇ꯭ꯔꯒ ꯃꯩꯒꯤ ꯅꯨ ꯃꯩ ꯁꯦꯟꯅꯕ ꯅꯨꯄꯥꯗꯣ ꯑꯗꯨ ꯔꯣꯅꯥꯜꯗꯣꯒꯤ ꯐꯦꯟꯁ ꯑꯣꯏꯔꯝꯗꯧꯕꯁꯨ ꯃꯥꯜꯂꯦꯗ
ꯑꯣꯏꯔꯝꯒꯅꯤꯌꯦ ꯅꯆ‌ꯦꯗꯤ ꯍꯧꯖꯤꯛ ꯔꯣꯅꯥꯜꯗꯣ ꯐꯦꯟꯁꯔ‌ꯣ ꯉꯁꯥꯏ ꯑꯌꯨꯛꯇꯤ ꯂꯥꯛꯑꯝꯕꯅꯦ ꯑꯌꯨꯛꯇ ꯃꯨꯠ ꯄꯅꯦ ꯅ‌ꯣꯡꯇꯥꯕ ꯅꯆ‌ꯦ ꯑꯅꯤꯁꯨꯕꯗꯣ
ꯑꯁ ꯃꯥꯗꯤ ꯀꯩꯅꯣꯅꯦ ꯃꯦꯁꯤꯅꯦ ꯃꯥꯁꯨ
ꯑꯣ
ꯑꯩꯈꯣꯏꯗꯗꯤꯀꯣ ꯑꯩꯈꯣꯏ ꯏꯃꯨꯡꯗꯗꯤꯀꯣ ꯏꯅꯥꯎꯅꯨꯄꯤ ꯈꯛꯇꯅꯦꯕ ꯏꯅꯥꯎꯅꯨꯄꯤꯗꯣ ꯃꯥꯗꯤ ꯀꯩꯅꯣ ꯅꯦꯃꯥꯔꯅꯦꯕꯀꯣ ꯏꯅꯥꯎꯅꯨꯄꯤꯗꯣ
ꯑꯥ
ꯃꯥꯗꯤ ꯅꯦꯃꯥꯔꯅꯦꯕꯀꯣ ꯑꯇꯣꯞꯄꯗꯤ ꯃꯦꯁꯤ ꯉꯥꯛꯇꯅꯦꯕ
ꯑꯥ
ꯑꯩꯈꯣꯏ ꯏꯃꯥꯒ ꯑꯩꯈꯣꯏ ꯏꯄꯥꯒ ꯏꯕꯣꯛꯀ ꯄꯨ ꯒꯁꯨ ꯂꯣꯏꯅ ꯃ‌ꯦꯁꯤꯗ ꯂꯣꯏꯅ ꯆꯤꯡꯈ꯭ꯔꯒꯦ ꯇꯧꯕ ꯑꯩꯗꯨ
ꯑꯣ ꯑꯗꯨ ꯃꯥꯁꯨ ꯃ‌ꯦ ꯁꯤꯕꯨꯗꯤ ꯑꯗꯨꯝ ꯀꯩꯅꯣ ꯇꯧꯋꯦꯗ
ꯏꯅꯥꯎꯅꯨꯄꯤꯔꯣ
ꯍꯣꯏ
ꯅꯦꯃꯥꯔꯗ‌ꯣ ꯄꯣꯈꯤꯕꯒꯤꯅꯦ
ꯑꯗꯨꯗꯤ ꯁꯨꯃꯥꯏꯅ ꯄꯣꯛꯈꯤꯕ ꯑꯣꯏꯔꯁꯨ ꯁꯨꯃꯥꯏꯅ ꯇꯧꯔꯗꯤ ꯐꯕ ꯑꯁꯤ ꯔꯣꯅꯥꯜꯗꯣ ꯐ꯭ꯦꯟꯁ ꯍ‌ꯣꯏꯗꯤ ꯁꯨꯃꯥꯏꯅ ꯇꯧꯗꯕꯒꯤꯅꯤꯅꯦ
ꯑꯁ ꯃꯣꯏꯗꯤ ꯍꯩꯅꯗꯦ ꯑꯩꯗꯣ ꯉꯔꯥꯡꯗꯣ ꯈꯪꯕ꯭ꯔꯥ ꯑꯣ ꯃꯤ ꯅꯨꯄꯥ ꯑꯃ ꯂꯩꯌꯦꯕꯀꯣ ꯑꯗꯨꯅ ꯀꯣ ꯑꯥꯔꯖꯦꯟꯇꯤꯅꯥꯒꯤ ꯋꯥ ꯍꯥꯏꯗꯤ ꯑꯊꯤꯕ ꯋꯥꯗꯣ ꯍꯥꯏꯔꯒꯀꯣ ꯑꯥꯔꯖꯦꯟꯇꯤꯅꯥ ꯍꯥꯏꯔꯒ ꯊꯥꯒꯠꯂꯛꯄ ꯑꯩꯗꯣ ꯁꯥꯎꯅꯤꯡꯕꯒꯤꯀꯣ ꯑꯗꯨꯃꯥꯏꯅ ꯍꯥꯏꯒ ꯒꯅꯨ ꯎꯝ ꯅꯪꯅ ꯁꯞꯄꯣꯔꯠ ꯇꯧꯕꯗꯣ ꯉꯝꯗ꯭ꯔꯒ ꯃꯥꯗꯤ ꯅ‌ꯦꯃꯥꯔ ꯐꯦꯟꯅ‌ꯦꯕꯀꯣ ꯃꯥꯁꯨꯀꯣ
ꯍꯥ
ꯑꯩꯅ ꯅꯪꯅ ꯁꯞꯄꯣꯔꯠ ꯇꯧꯕꯗꯣ ꯉꯝꯗ꯭ꯔꯗꯤ ꯑꯗꯨꯃꯥꯏꯅ ꯍꯥꯏꯒꯅꯨ ꯃꯤꯉꯣꯟꯗ ꯅꯨꯡꯉꯥꯏꯇꯦ ꯍꯥꯏꯕ ꯑꯩꯅꯀꯣ ꯑꯗꯨꯒꯅꯦ ꯑꯩꯉꯣꯟ ꯑꯩꯉꯣꯟꯗꯅꯦ ꯀꯔꯤ ꯀꯩꯅꯣ ꯃꯥꯅ ꯉꯥꯡꯕ ꯃꯆꯤꯟ ꯊꯤꯔꯛꯄ ꯋꯥꯅꯤꯗ ꯍ ꯑꯗꯨꯅꯅꯦ ꯑꯩꯅ ꯀꯜꯂꯛꯄ꯭ꯔꯣ ꯍꯥꯏꯕ ꯑꯩꯅ ꯑꯗꯨꯒꯀꯣ ꯃꯥꯗꯣ ꯀꯩꯒꯤ ꯀꯜꯂꯛ ꯋꯥ ꯑꯗꯨ ꯇꯧꯕ ꯑꯗꯥꯇꯩꯕꯒ ꯀꯔꯤ ꯀꯔꯤꯅꯣ ꯉꯥꯡꯉꯦ ꯑꯗꯨꯒ ꯃꯦꯁꯦꯁ ꯀꯗ‌ꯣ ꯁꯤꯟꯒꯗꯪ ꯇꯧꯔꯝꯃꯒꯀꯣ ꯑꯩꯗꯣ ꯑꯗꯨꯁꯤꯡꯒ ꯃꯥꯟꯅꯔ ꯀꯩꯗꯧꯗꯣꯏꯅꯣ ꯍꯥꯏꯔꯒ ꯑꯗꯨꯝ ꯇꯨꯃꯤꯟꯅ ꯊꯝꯈ꯭ꯔꯕꯅꯦ
ꯑꯁꯤ ꯎꯝ ꯖꯤꯀꯦꯌꯥꯁꯨ ꯇꯧꯕꯅꯤ ꯑꯩꯁꯨ ꯋꯥ ꯀꯨꯏꯅꯒ ꯅꯪꯗꯤ ꯍꯥꯏꯗ꯭ꯔꯦꯅꯦ ꯅꯪ ꯑꯗꯨꯗꯤ ꯅꯪ ꯑꯣꯏꯕ ꯌꯥꯔꯦ ꯍꯥꯏꯕꯤꯕ
ꯑꯣ
ꯔꯤꯐꯤ ꯑꯗꯨꯗ ꯍꯥꯏꯕꯒꯤꯀꯣ ꯅꯣꯏꯗꯤ ꯌꯦꯡꯕ ꯌꯥꯝ ꯍꯥꯏꯌꯦ ꯅꯣꯏ ꯑꯣꯏꯅ ꯑꯣꯏꯕꯁꯨ ꯌꯥꯔꯕꯗꯨꯕꯨ ꯍꯥꯏꯕꯤꯌꯨ ꯑꯩꯅ ꯁꯥꯎꯅꯤꯡꯕꯒꯤ ꯃꯥꯁꯦ ꯁꯇ‌ꯦꯇꯁꯇꯒ ꯙꯥꯒꯠꯂꯛꯄꯩ ꯑꯩꯅ ꯀꯣ ꯌꯦꯡꯕ ꯇꯧꯕꯤꯕ ꯔ‌ꯦꯐꯔꯤ ꯔ‌ꯦꯐꯔꯤ ꯔꯣꯅꯥꯜꯗꯣ ꯐꯦꯟꯁ ꯃꯌꯥꯝꯗꯣ ꯑꯩꯅ ꯇꯥꯅꯤꯡꯗꯦ ꯇꯥꯅꯤꯡꯗꯦ ꯑꯗꯨꯝ ꯍꯥꯏꯕꯤꯌꯨꯅꯦ ꯇꯥꯕꯔ‌ꯣ
ꯇꯥꯔꯕꯣ ꯇꯥꯕ꯭ꯔꯣ ꯇꯥꯕ꯭ꯔꯣ ꯑ ꯑꯁꯤ ꯑꯩꯈꯣꯏ ꯈꯨꯟꯒꯤ ꯅꯨ ꯄꯥ ꯑꯃ ꯅꯣꯏ ꯅꯣꯏꯒꯤ ꯌꯨꯝ ꯃꯈꯥꯗ ꯂꯩꯕ ꯔꯣꯅꯥꯜꯗꯣꯒꯤ ꯐꯦꯟꯁ ꯑꯃ ꯂꯩꯕꯗꯣ ꯈꯪꯕ꯭ꯔꯣ
ꯈꯪꯉꯦ ꯈꯪꯉꯦ
ꯃꯥꯒ ꯑꯩꯈꯣꯏ ꯏꯃꯥꯟꯅꯕ ꯑꯩꯈꯣꯏ ꯑꯩꯈꯣꯏ ꯏꯃꯥꯟꯅꯕ ꯀꯩꯅꯣꯗꯣ ꯈꯪꯕ꯭ꯔꯥ ꯈꯔ ꯃꯨꯕꯗꯣ
ꯑꯥ ꯑ
ꯃꯌꯥꯝꯕꯒ ꯉꯔꯥꯡꯁꯨ ꯈꯟꯅꯩ ꯍꯥꯏꯌꯦ ꯈꯪꯕ꯭ꯔꯣ
ꯈꯪꯗꯦ ꯀꯔꯤ ꯃꯔꯝꯒꯤ
ꯔꯣꯅꯥꯜꯗꯣꯒ ꯃꯦꯁꯤꯒꯤ ꯃꯔꯝꯗ ꯋꯥ ꯋꯥ ꯑꯣꯏꯅꯀꯣ ꯈꯠ ꯀꯩꯅꯣ ꯇꯧꯋꯦ ꯆꯤꯟꯗ ꯑꯣꯏꯅ ꯈꯠꯅꯕꯗꯣ
ꯑꯩꯗꯤ ꯅꯣꯛꯅꯤꯡꯕꯁꯤꯗꯤꯀꯣ ꯃꯌꯥꯝꯕꯅ ꯍꯥꯏꯔ ꯑꯦ ꯃꯅꯥꯎ ꯅꯨꯄꯥꯗꯨꯅ ꯍꯥꯏꯔꯛꯄꯅꯦ ꯍꯣꯏ ꯑꯗꯨ ꯑꯣꯏꯕꯒꯤ ꯃꯥꯜꯂꯦꯕꯀꯣ ꯃꯦꯁ ꯁꯤꯒ ꯔꯣꯅꯥꯗꯣꯒ ꯈꯠꯅꯩ ꯍꯥꯏꯌꯦ ꯃꯆꯤꯟ ꯀꯩꯀꯥ ꯑꯗꯣ ꯃꯦꯁꯤꯗꯤ ꯑꯁꯤ ꯇꯧꯋꯤ ꯔꯣꯅꯥꯟꯗꯣ ꯁ ꯑꯁꯤ ꯇꯧꯋꯤꯗꯨꯗꯤ ꯍꯥꯌꯦ ꯃꯥꯅꯤ ꯈꯟꯅꯩ ꯍꯥꯏꯌꯦ ꯑꯗꯨꯒ ꯀꯩꯅꯣ ꯃꯦꯁꯤꯅ ꯑꯃꯨꯛ ꯉꯝꯕꯒꯤꯀꯣ ꯔꯣꯅꯥꯜꯗꯣꯒꯤ ꯐꯦꯟꯗꯣ ꯇꯨꯃꯤꯟꯅ ꯇꯨꯝꯕ ꯆꯪꯈ꯭ꯔꯦ ꯍꯥꯏꯌꯦꯦ
ꯎꯝ
ꯑꯩꯈꯣꯏ ꯈꯨꯟꯗꯁꯨ ꯂꯩꯕ ꯃꯥꯜꯂꯦꯅꯦ
ꯆꯀꯣ
ꯑꯥ
ꯇꯥꯕ꯭ꯔꯣ
ꯇꯥꯏꯌꯦ ꯇꯥꯏꯌꯦ
ꯍꯥꯥ
ꯇꯥꯏꯌꯦ ꯅꯪꯗꯤ ꯀꯩ ꯍꯤꯡꯁꯥꯡ ꯆꯥꯔꯒꯦ ꯉꯁꯤ ꯇꯥꯕ꯭ꯔꯣ ꯇꯥꯕ꯭ꯔꯣ ꯍꯜꯂꯣ